ꯇꯥꯔꯕꯥ ꯑꯩꯒꯤ ꯈꯣꯟꯖꯦꯜꯁꯦ
ꯑꯣ ꯇꯥꯔꯦ ꯇꯥꯔꯦ ꯑꯗꯨꯝ ꯆꯠꯄꯀꯣ
ꯎꯝ ꯈꯔ ꯈꯔꯗꯤ ꯆꯞꯄꯦ ꯅꯪꯅ ꯉꯥꯡꯕꯁꯨ ꯑꯗꯨ ꯋꯥꯔꯤ ꯅꯨꯡꯉꯥꯏꯕꯁꯤ ꯃꯇꯝ ꯂꯣꯏꯕꯒꯥꯁꯤ ꯈꯪꯍꯧꯗꯦꯅꯦ
ꯃꯥꯅꯦ ꯃꯥꯅꯦ
ꯑꯗꯨꯝ ꯐ꯭ꯔꯤ ꯑꯣꯏꯕ ꯅꯠꯇ꯭ꯔꯣ
ꯍ ꯐ꯭ꯔꯤ ꯑꯣꯏꯌꯦ ꯍꯧꯖꯤꯛꯇꯤ
ꯎꯝ ꯄꯨꯡꯁꯨ ꯃꯔꯤ ꯇꯥꯔꯛꯑꯕꯅꯤ ꯑꯗ ꯅꯣꯏ ꯅꯨꯄꯤꯒꯤꯗꯤ ꯑꯃꯨꯛꯀ ꯆꯥꯛ ꯌꯦꯟꯁꯥꯡꯇ ꯑꯃꯨꯛꯀ ꯌꯥꯎꯔꯛꯀꯗꯕꯅꯤꯀꯣ
ꯀꯅꯥꯒ ꯂꯩ ꯍꯩꯇꯕꯒ ꯕꯤꯠ ꯂꯩꯇꯦ ꯑꯁꯦꯡꯕ ꯆꯥꯛ ꯏꯟꯁꯥꯡꯁꯨ ꯊꯣꯡꯃꯟꯕꯒꯤ ꯊꯣꯡꯅꯤꯡꯗ꯭ꯔꯦ
ꯍꯣꯏꯅꯦ ꯅꯣꯏꯒꯤꯗꯤ ꯅꯣꯏ ꯅꯨꯄꯤꯒꯤ ꯄꯨꯟꯁꯤꯁꯦ ꯑꯃꯔꯣꯝꯗ ꯈꯜꯂꯗꯤ ꯅꯨꯡꯁꯨ ꯅꯨꯡꯗꯤ ꯅꯨꯡꯁꯤꯑꯦ ꯑꯩ ꯈꯜꯂꯒ ꯏꯆꯥꯟ ꯅꯨꯄꯤ ꯅꯨꯄꯤ ꯑꯃ ꯂꯩꯕꯁꯤꯁꯨ ꯑꯩꯅ ꯍꯦꯛ ꯍꯥꯏꯕꯅꯤ ꯅꯪꯁꯤ ꯑꯩꯅ ꯂꯨꯅ ꯇꯧꯕꯤꯃꯟꯕꯒꯤ ꯅꯪꯁꯦ ꯂꯝꯗꯤ ꯍꯦꯟꯗꯤ ꯍꯦꯜꯂꯦ ꯀꯣ ꯍꯥꯏꯕꯤꯕꯅꯦ ꯅꯪꯁꯦ ꯏꯕꯥꯅꯤꯁꯦ ꯀꯩ ꯌꯥꯝ ꯀꯨꯏꯅ ꯂꯩꯃꯤꯟꯅꯒꯗ꯭ꯔꯥ ꯅꯪꯁꯨ ꯅꯪꯒꯤ ꯄꯥꯔꯃꯤꯅꯦꯟ ꯌꯨꯝ ꯑꯃꯗ ꯅꯪ ꯆꯠꯈꯤꯒꯗꯧꯕꯅꯦ ꯑꯩꯅ ꯇ꯭ꯔꯤꯠ ꯇꯧꯕꯤꯕꯒꯨꯝꯃꯥꯏꯅ ꯅꯪꯒꯤ ꯅꯨꯄꯥꯅ ꯈꯛꯁꯤ ꯇꯧꯕꯤꯔꯛꯀꯗ꯭ꯔꯥ ꯀꯥꯏꯅꯀꯣ ꯅꯪꯒꯤ ꯍꯥꯏꯕꯤꯕ ꯁꯤꯗ ꯂꯩꯕ ꯃꯇꯝ ꯁꯤꯗ ꯆꯥꯛ ꯊꯣꯡꯍꯜꯂꯦ ꯈꯣꯠꯍꯜꯂꯦ ꯀꯥꯢꯍꯥꯢꯕꯁꯤ ꯅꯪꯅ ꯍꯦꯛ ꯍꯦꯛ ꯁꯥꯎꯕꯁꯦ ꯀꯔꯤ ꯍꯥꯏꯒꯅꯤ ꯅꯪ ꯅꯌꯨꯝ ꯄꯥꯟꯕ ꯃꯇꯝꯗꯗꯤ ꯗꯤ ꯅꯨꯡꯇꯤꯒꯤ ꯊꯣꯉꯛꯀꯗꯧꯕꯅꯦ ꯀꯥꯢ ꯍꯥꯏꯕꯤꯕꯀꯣ
ꯑꯥ ꯑꯗꯨꯅꯦ ꯅꯨꯄꯤꯒꯤ ꯄꯨꯟꯁꯤꯁꯦ ꯇꯧꯔꯣꯏ ꯍꯥꯏꯕꯁꯨ ꯌꯥꯗꯕꯀꯣ
ꯍ ꯎ ꯑꯗꯨ ꯅꯨꯄꯥꯗꯨꯁꯨ
ꯅꯨꯄꯤꯒꯤ ꯅꯨꯄꯤꯅ ꯅꯨꯡꯉꯥꯏꯕ ꯍꯥꯏꯕꯕꯨ ꯑꯔꯨꯝꯕ ꯊꯕꯛ ꯁꯨꯕ ꯉꯝꯗꯕ ꯗ ꯅꯨꯄꯥꯅ ꯃꯇꯦꯡ ꯄꯥꯡꯕ ꯑꯁꯤ
ꯑꯩꯒꯤ ꯅꯨꯄꯤꯒꯤꯗꯃꯛꯇ ꯑꯩꯅ ꯈꯟꯕꯗꯤꯀꯣ ꯑꯩꯒꯤ ꯋꯥꯈꯜꯗꯗꯤ ꯅꯨꯄꯥꯥꯗꯨ ꯇꯣꯂꯣꯞ ꯆꯥꯕ ꯆꯥꯗꯕꯗꯤ ꯀꯝꯇ ꯈꯟꯗꯦꯕꯀꯣ
ꯍ
ꯅꯨꯄꯥ ꯑꯗꯨꯅ ꯅꯨꯄꯤ ꯑꯇꯣꯞꯄꯗ ꯃꯤꯠ ꯇꯥꯔꯒ ꯀꯣꯏꯔ ꯒ ꯌꯨ ꯊꯛꯑꯒ ꯉꯧꯁꯤꯟꯅꯔꯒ ꯂꯩꯕ ꯃꯈꯣꯏ ꯁꯤꯗꯤ ꯑꯩꯗꯤ ꯑꯩꯒꯤ ꯊꯕꯛ ꯅꯠꯇ꯭ꯔꯁꯨ ꯃꯤꯒꯤ ꯃꯇꯨ ꯂꯩꯅ ꯂꯩꯅ ꯃꯤꯒꯤ ꯃꯧ ꯍꯜꯂꯛꯄꯤꯒꯨꯝꯕ ꯂꯩꯗꯅꯀꯣ ꯑꯗꯨꯒꯨꯝꯕ ꯋꯥꯔꯤ ꯁꯥꯔꯒ ꯂꯩꯕ ꯂꯩꯊꯣꯛꯄ ꯃꯌꯥꯝ ꯂꯩꯌꯦꯕ ꯑꯩꯈꯣꯏ ꯁꯤꯗꯤ ꯁꯨꯌꯦꯡ ꯏꯅꯤꯡꯗ꯭ꯔꯦ ꯑꯩꯗꯤ ꯑꯩꯒꯤ ꯑꯩꯅ ꯈꯪꯅꯖꯕꯤ ꯂꯩꯁꯥꯕꯤꯗꯁꯨ ꯑꯩꯅ ꯍꯥꯏꯕꯤꯕꯅꯦ ꯑꯩꯁꯤ ꯊꯕꯛꯄꯨꯗꯤ ꯇꯧꯗꯦ ꯊꯕꯛ ꯇꯧꯗ꯭ꯔꯁꯨ ꯍꯧꯖꯤꯛꯀꯥꯟꯒꯤ ꯄꯥꯈꯪꯁꯤꯡꯅ ꯇꯧꯕ ꯅꯤꯁ ꯅꯤꯁꯥ ꯆꯥꯥꯁꯜꯂꯒ ꯇꯧꯕ ꯈꯣꯏꯃꯛꯇꯤ ꯇꯧꯗꯕꯅꯤꯅ ꯃꯤꯅ ꯇꯧꯕ ꯎꯔꯒ ꯑꯩꯁꯤ ꯌꯥꯝꯅ ꯄꯥꯈꯠꯔꯦꯅꯦ ꯍꯦꯛ ꯍꯥꯏꯕꯤꯕꯅꯦꯕ ꯑꯩꯅ
ꯍꯣꯏ ꯑꯗꯨꯅꯦ ꯇꯥꯕꯁꯤꯡꯅ ꯌꯥꯝ ꯒ꯭ꯌꯥꯟ ꯇꯥꯕ ꯒ꯭ꯌꯥꯟ ꯇꯥꯗꯕꯁꯤꯡꯗꯤ ꯑꯗꯨꯝ ꯅꯨꯄꯤ ꯊꯤꯔꯥꯛ ꯄꯔꯥ ꯊꯤꯔꯥꯛ ꯑꯥ ꯉꯥꯎꯁꯤꯟꯅꯕ ꯍꯧꯕꯀꯣ ꯑꯗꯨ ꯀꯔꯤ ꯍꯥꯏꯁꯤꯔ ꯅꯨꯄꯤꯗ ꯀꯔꯟ ꯇꯥꯗ꯭ꯔꯁꯨ ꯀꯩ ꯍꯥꯢꯁꯤꯔ ꯆꯥꯕ ꯊꯛꯄꯗꯩ ꯍꯧꯗꯅ ꯑꯗꯨꯝ ꯑꯣꯠꯄꯒꯨꯝꯕ ꯇꯧ ꯑꯗꯨꯒꯨꯝꯕꯁꯨ ꯂꯩ
ꯄꯥꯈꯪ ꯂꯩꯁꯥ ꯑꯣꯏꯔꯤꯉꯩꯗꯗꯤ ꯈꯔ ꯒ꯭ꯌꯥꯟ ꯇꯥꯕ ꯃꯥꯜꯂꯒ ꯇꯧꯕ ꯃꯌꯥꯝꯁꯨ ꯂꯩꯌꯦꯕ ꯍꯣꯏ ꯑꯩꯁ ꯑꯩꯒꯤ ꯋꯥ ꯉꯥꯡꯕ ꯏꯁꯇꯥꯐꯁꯤꯗꯁꯨ ꯃꯤ ꯈꯔꯗꯗꯤ ꯑꯁ ꯃꯥꯁꯤ ꯒ꯭ꯌꯥꯟ ꯇꯥꯕ ꯌꯥꯝ ꯁꯥꯏꯅꯦ ꯑꯁꯦꯡꯕꯗꯗꯤ ꯇꯧꯔꯝꯒꯗꯧꯕ ꯃꯥꯟꯗꯦ ꯀꯥꯏꯁꯨ ꯃꯤꯅ ꯍꯥꯏꯔꯝꯒꯗ꯭ꯔꯁꯨ ꯍꯦꯛ ꯍꯦꯛ ꯈꯟꯕꯅꯦꯕ ꯑꯩꯒꯤ ꯍꯧ ꯍꯧꯖꯤꯛ ꯖꯔꯅꯤꯁꯤꯗꯁꯨ ꯁꯤꯕꯨꯗꯤ ꯃꯤ ꯃꯤꯒꯤ ꯋꯥꯈꯜꯗ ꯑꯣꯏꯔꯦꯗ ꯑꯩꯅꯗꯤ ꯇꯧꯗ꯭ꯔꯒ ꯂꯣꯏꯔꯦ ꯑꯩꯅ ꯈꯟꯕꯅꯦꯕ ꯑꯗꯣ ꯀꯔꯤ ꯍꯥꯏꯒꯅꯤ ꯅꯨ ꯄꯤ ꯍꯥꯏꯕꯁꯤ ꯃꯥꯒꯤ ꯌꯨꯝꯗ ꯂꯩꯕ ꯃꯇꯝꯗ ꯂꯩꯁꯥꯔꯤꯉꯩꯗ ꯃꯥꯒꯤ ꯏꯝ ꯏꯃꯥ ꯕꯕꯥ ꯑꯃꯗꯤ ꯕ꯭ꯔꯥꯗꯔ ꯈꯣꯏꯁꯤꯡꯁꯤꯅ ꯅꯨꯡꯁꯤꯅ ꯊꯝꯕ ꯃꯤꯅꯦꯕꯀꯣ ꯃꯥꯁꯦ ꯇꯥꯏꯀꯣ
ꯎꯝ ꯍꯣꯏ
ꯑꯗꯨꯒ
ꯑꯃꯨꯛ ꯆꯥꯞꯄ ꯍꯧꯔꯦ ꯇꯧꯔꯤꯁꯦ ꯇꯥꯕ꯭ꯔꯣ ꯑꯩꯒꯤꯗꯤ
ꯑꯥ ꯅꯪꯒꯤ ꯇꯥꯏ ꯍꯣꯏ
ꯑꯣ ꯍꯣꯏ ꯍꯣꯏ ꯑꯃꯨꯛ ꯇꯥꯔꯦ
ꯍꯣꯏ ꯇꯥꯔꯦꯀꯣ ꯅꯪꯁꯨ ꯅꯪꯉꯣꯟꯗ ꯗꯥꯏꯔꯦꯛ ꯍꯥꯏꯔꯁꯤꯅꯦ ꯁꯤꯁꯇꯔꯒꯤꯗꯀꯣ ꯁꯤꯁꯇꯔꯒꯤ ꯏꯃꯥ ꯕꯕꯥ ꯀꯣ ꯕ꯭ꯔꯥꯗꯔ ꯑꯩꯈꯣꯏ ꯃꯌꯥꯝ ꯂꯩꯔꯝꯒꯅꯤ ꯀꯣ ꯑꯗꯨ ꯅꯨꯡꯁꯤꯔꯒ ꯅꯪꯒꯤ ꯅꯨꯄꯥꯗꯨ ꯅꯨꯡꯁꯤꯕꯒꯤꯗꯃꯛꯇ ꯃꯥ ꯅꯪꯕꯨ ꯏꯃꯥ ꯕꯕꯥ ꯑꯩꯈꯣꯏ ꯐꯦꯃꯤꯂꯤ ꯑꯩꯈꯣꯏ ꯔꯤꯂꯦꯇꯤꯞ ꯑꯩꯈꯣꯏ ꯃꯌꯥꯝ ꯊꯥꯗꯣꯛꯔꯒ ꯅꯪ ꯅꯪꯒꯤ ꯅꯨꯡꯊꯤꯅ ꯆꯠꯄꯅꯦꯕꯀꯣ ꯑꯗꯨꯗ ꯑꯃꯨꯛꯀ ꯃꯥꯅ ꯑꯃꯨꯛꯀ ꯉꯥꯎꯁꯤ ꯉꯥꯎꯁꯤꯟꯅꯔꯒ ꯌꯨ ꯉꯥꯎꯔꯒ ꯅꯨꯄꯤ ꯑꯣꯠꯄ
ꯍꯣꯏ
ꯑꯩ ꯑꯩꯒꯤ ꯃꯣꯠꯇꯗꯤ ꯊꯕꯛ ꯇꯧꯗ꯭ꯔꯁꯨ ꯑꯣ ꯉꯥꯏꯍꯥꯛꯇꯥꯡ ꯂꯩꯅꯕꯁꯤ ꯀꯌꯥꯝꯃꯨꯛ ꯀꯨꯏꯅ ꯂꯩꯃꯤꯟꯅꯒꯅꯤ ꯁꯤꯕ ꯍꯤꯡꯕ ꯍꯥꯏꯕꯁꯤꯗꯤ ꯇꯝꯕ ꯉꯝꯗꯦ ꯀꯅꯥꯅ ꯀꯨꯏꯅ ꯍꯤꯡꯒꯅꯤ ꯀꯥꯅꯅ ꯉꯟꯇꯥꯅ ꯁꯤꯒꯅꯤ ꯍꯥꯏꯕ ꯉꯝꯗꯕꯅꯤꯅ ꯍꯥꯏꯗꯤ ꯌꯨꯝ ꯄꯥꯟꯕ ꯅꯧꯔꯤꯉꯩꯗꯁꯨ ꯃꯤ ꯁꯤꯕ ꯃꯌꯥꯝ ꯂꯩꯌꯦꯕꯀꯣ ꯃꯤꯒꯤ ꯃꯆꯥꯅꯨꯄꯤꯗꯣ ꯃꯤꯒꯤ ꯃꯆꯥꯅꯨꯄꯤꯗꯣ ꯉꯥꯏꯍꯥꯛꯇꯪ ꯃꯇꯝ ꯈꯔ ꯂꯩꯃꯤꯟꯅꯗꯤ ꯃꯥꯁꯤ ꯅꯨꯡꯉꯥꯏꯕꯁꯨ ꯅꯨꯡꯉꯥꯏꯍꯟꯕꯤꯕ ꯑꯩꯒꯤꯗꯃꯛꯇꯁꯨꯨꯝ ꯃꯥꯅ ꯑꯋꯥꯕ ꯅꯨꯄꯤ ꯍꯥꯏꯕꯁꯤꯗꯤ ꯑꯋꯥꯕ ꯂꯥꯛ ꯂꯩꯔꯒꯁꯨ ꯈꯥꯡꯕꯅꯦ ꯁꯨꯛꯈꯥꯏ ꯍꯥꯏꯗꯣꯛꯇꯕꯅꯤ ꯅꯨꯄꯤꯒꯤ ꯊꯝꯃꯣꯏ ꯀꯟꯕꯒꯤ ꯆꯥꯡꯁꯦ
ꯑꯗꯨꯅꯦ
ꯌꯨꯝꯗ ꯋꯥꯏ ꯍꯥꯏꯔꯣꯏꯁꯨ ꯋꯥꯏ ꯅꯪꯒꯤ ꯅꯨꯄꯥꯗꯨ ꯌꯨ ꯊꯛꯑꯒ ꯉꯥꯎꯁꯤꯟꯅꯩ ꯍꯥꯏꯌꯦꯅꯩ ꯍꯥꯏꯔ ꯐꯥꯎꯕ ꯌꯨꯝꯗ ꯃꯤꯗ ꯐꯥꯎꯕ ꯑꯩꯒꯤ ꯅꯨꯄꯥ ꯅꯨꯄꯥꯗꯨ ꯌꯨ ꯊꯛꯑꯒ ꯉꯥꯎꯁꯤꯅꯩ ꯁꯨꯛꯍꯥꯏ ꯍꯥꯏꯗꯕꯅꯦ ꯑꯗꯨ ꯍꯥꯏꯕ ꯃꯤꯅ ꯀꯔꯝ ꯀꯥꯟꯗ ꯍꯥꯏꯕ ꯍꯥꯏꯔꯗꯤ ꯈꯥꯡꯕ ꯉꯝꯂꯛꯃꯟꯗꯕ ꯈꯥꯡꯕꯁꯨ ꯌꯥꯝꯅ ꯋꯥꯔꯛꯃꯟꯕꯗꯨꯗꯗꯤ ꯑꯃꯨꯛ ꯃꯨꯛ ꯇꯤꯡ ꯃꯤꯁꯤꯡꯁꯤꯁꯨ ꯑꯩꯅ ꯁꯨꯝ ꯎꯕꯗ ꯃꯄꯥꯝꯗ ꯆꯠꯂꯨꯕ ꯈꯛꯇꯗꯤ ꯊꯦꯡꯅꯩꯑꯕꯀꯣ꯫ ꯅꯨꯄꯥ ꯐꯠꯃꯜꯂꯛꯇ꯭ꯔꯗꯤ ꯑꯗꯨ ꯅꯨꯄꯥꯈꯣꯏꯁꯤ꯫ ꯅꯨꯄꯤꯁꯦ ꯃꯤꯒꯤ ꯃꯆꯥꯅꯨꯄꯤ ꯃꯃꯥ ꯃꯄꯥꯅ꯫ ꯄ꯭ꯔꯤꯟꯁꯦꯁꯅꯤ ꯍꯥꯏꯅ ꯊꯝꯕꯤꯕ꯫ ꯊꯝꯕ ꯃꯤꯗ ꯄꯨꯕꯤꯔꯛꯑꯒ ꯑꯣꯠꯄꯤꯕ ꯂꯩꯌꯦ ꯑꯗꯨꯒ꯫ ꯃꯅꯦꯝꯕꯣꯛ ꯈꯣꯏꯅꯁꯨ ꯁꯤꯗꯤ ꯑꯩꯅ ꯄꯥꯝꯕ ꯃꯧ ꯅꯠꯇꯦ ꯀꯥꯏꯅ ꯇꯧꯕ ꯃꯌꯥꯝꯁꯨ ꯂꯩꯌꯦꯕ ꯈꯣꯏ ꯂꯩ꯫ ꯏꯀꯥꯏ ꯁꯣꯏꯗꯁꯨ ꯌꯥꯝ ꯊꯤꯅꯩꯕꯀꯥꯟꯁꯦ꯫
ꯑꯗꯨꯅ꯫
ꯎ꯫ ꯇꯥꯏꯀꯣ
ꯍꯣꯏ ꯍꯣꯏ ꯍꯣꯏ ꯇꯥꯏ ꯇꯥꯏ
ꯑꯗꯨꯅ ꯃꯃꯧ ꯃꯥꯒꯤ ꯃꯅꯦꯝꯕꯣꯛꯇꯨꯁꯨ ꯅꯨꯄꯤꯅꯤ ꯅꯨꯄꯤꯒꯤ ꯊꯝꯃꯣꯏ ꯈꯟꯕꯤ ꯍꯧꯖꯤꯛ ꯍꯧꯖꯤꯛ ꯁꯝꯅ ꯍꯥꯏꯔꯕꯗ ꯐꯤꯂꯝꯗ
ꯑꯁ ꯅꯦꯠꯁꯦ ꯀꯃꯥꯏꯅ ꯇꯧꯕ꯭ꯔꯥ ꯀꯣ ꯑꯗꯨꯝ ꯆꯞꯄꯒ ꯂꯩꯔꯦ ꯇꯧ
ꯑꯩꯗꯤ ꯑꯦꯋꯥꯔꯅꯦꯁ ꯄ꯭ꯔꯣꯒꯥꯥꯝ ꯍꯣꯏ ꯅꯪꯒꯤꯗꯤ ꯇꯥꯏ ꯍꯣꯏ
ꯑꯣ ꯍꯣ ꯍꯣꯏ ꯇꯥꯔꯦ
ꯎꯝ ꯑꯗꯨꯗꯤ ꯑꯦꯋꯥꯔꯅꯦꯁ ꯄ꯭ꯔꯣꯒ꯭ꯔꯥꯝꯒꯨꯝꯕ ꯁꯤꯟꯅꯤꯡꯕꯅꯦ꯫ ꯁꯤꯒꯨꯝꯕꯁꯦ ꯍꯥꯏꯗꯤ ꯎ꯫ ꯁꯤꯒꯤ ꯊꯕꯛꯁꯤ ꯇꯧꯕꯤꯒꯅꯨ ꯅꯨꯄꯥ ꯅꯈꯣꯏꯁꯨ꯫ ꯅꯪꯒꯤ ꯅꯨꯄꯤꯗꯨ ꯂꯨꯅ ꯂꯨꯅ ꯇꯧꯕꯤꯌꯨ ꯅꯨꯄꯤ ꯅꯈꯣꯏꯁꯨ ꯅꯪꯒꯤ꯫ ꯅꯪꯒꯤ ꯅꯨꯄꯥ ꯁꯤꯅ ꯐꯩ ꯍꯥꯏꯅ ꯏꯟꯅꯔꯕꯅꯤꯅ꯫
ꯍꯣꯏ ꯑꯗꯨꯃꯥꯏꯅ ꯇꯧꯕꯅꯤ꯫
ꯒꯤ ꯐꯟ ꯈ ꯊꯥꯗꯕꯤꯔꯛꯑꯗꯤ ꯅꯨꯡꯉꯥꯏꯒꯅꯤꯒ ꯈꯟꯕꯅꯤ꯫ ꯑꯩꯗꯤ ꯌꯨꯝ ꯄꯥꯟꯕ ꯍꯥꯏꯕꯕꯁꯤ꯫
ꯈꯔ ꯑꯗꯨꯝ ꯅꯤꯡꯁꯤꯡ ꯑ ꯑꯗꯨ ꯑꯩ ꯑꯩꯅ ꯇꯧꯒꯦ ꯍꯥꯏꯅ ꯇꯧꯕ ꯃꯤꯁꯨ ꯌꯥꯎꯕ ꯃꯥꯜꯂꯅꯦ꯫
ꯍꯣꯏ ꯇꯧꯒꯦ ꯍꯥꯏꯅ ꯇꯧꯕꯅꯤꯅꯦ꯫ ꯑꯗꯨꯒ ꯌꯨꯝꯒꯤ ꯅꯨꯄꯤꯅꯁꯨ ꯃꯥꯒꯤ꯫ ꯄꯥꯈꯪꯁꯤꯅ ꯄꯩꯁꯥ ꯇꯥꯟꯕ ꯆꯠꯄꯁꯤꯗ ꯀꯔꯤ꯫ ꯅꯨꯡꯉꯥꯏꯊꯣꯛꯀꯦ ꯍꯥꯏꯔꯒ ꯐꯤꯔꯣꯟꯜ ꯄꯥꯡꯂꯩꯗ ꯂꯩꯕ ꯄꯣꯠ ꯆꯩꯁꯤꯡꯁꯤ꯫ ꯁꯦꯚꯤꯡꯗꯤ ꯇꯧꯍꯧꯗꯕ ꯁꯨ ꯂꯩꯇꯕ ꯅꯠꯇꯦꯕ꯫
ꯃꯥꯅꯦ ꯃꯥꯅꯦ ꯑꯗꯨꯃꯥꯏꯅ ꯇꯧꯏ꯫
ꯈꯪꯗꯦ ꯑꯩꯁꯨ ꯋꯥꯈꯜꯁꯦ ꯈꯟꯃꯟꯕꯒꯤ꯫ ꯀꯔꯤ ꯍꯥꯏꯒꯅꯤ ꯂꯨꯍꯣꯡꯒꯗꯧꯕ ꯈꯁꯤ ꯃꯔꯛ ꯃꯔꯛꯇꯗꯤ ꯀꯤꯔꯛꯄꯅꯦꯕ ꯑꯩꯁꯨ꯫
ꯑꯗꯨ ꯕ꯭ꯔꯣꯗꯤ ꯆꯍꯤ ꯀꯌꯥꯗꯤ ꯁꯨꯔꯒꯦ꯫
ꯑꯩꯁꯦ꯫ ꯇ꯭ꯋꯦꯟꯇꯤ ꯁꯚꯦꯟ ꯇꯨ ꯊꯥꯔꯇꯤ ꯐꯣꯔꯁꯤꯒꯤ ꯀꯥꯔꯛꯇ ꯂꯩꯔꯦ꯫
ꯑꯣ ꯑꯗꯨꯗꯤ ꯑꯩꯈꯣꯏ ꯅꯨꯄꯥꯒ ꯃꯅꯥꯔꯝ꯫
ꯍꯣꯏ ꯑꯗꯨꯒꯤ ꯌꯨꯝꯒꯤ꯫ ꯏꯃꯥꯈꯣꯏꯅꯁꯨ ꯍꯩ꯫
ꯑꯩꯈꯣꯏꯁꯨ ꯌꯥꯝ ꯉꯟꯅꯩ ꯑꯉꯥꯡ ꯑꯣꯏꯔꯒ ꯌꯨꯝ ꯄꯥꯟꯕꯅꯤꯅꯀꯣ꯫ ꯑꯣꯖ ꯑꯩꯗꯤ ꯌꯥꯝ ꯉꯥꯟꯅ ꯄꯥꯝꯕꯅꯦ ꯆꯍꯤ ꯀꯨꯟꯗ ꯌꯨꯝ ꯄꯥꯜꯂꯦ ꯑꯩꯗꯤ꯫ ꯇꯥꯕ꯭ꯔꯥ꯫ ꯑꯃꯨꯛ ꯇꯗꯔꯦꯅꯦ꯫
ꯊꯕ꯭ꯔ ꯍꯥꯏꯕ꯫ ꯇꯥꯔꯕꯣ ꯑꯩꯒꯤ ꯈꯣꯟꯖꯦꯜꯁꯦ꯫
ꯍꯣꯏ ꯍꯧꯖꯤꯛ ꯇꯥꯔꯦ ꯑꯃꯨꯛ꯫
ꯒꯣꯔꯃꯦꯟ ꯖꯣꯕ ꯂ ꯒꯣꯔꯃꯦꯟ ꯖꯣꯕ ꯇꯧꯕ꯭ꯔꯥ ꯀꯝꯄꯅꯤ ꯇꯧꯕ꯭ꯔꯥ ꯀꯔꯤ ꯊꯕꯛ꯫ ꯇꯧꯕ꯭ꯔꯥ ꯍꯥꯏꯕ ꯍꯧꯖꯤꯛ ꯍꯧꯖꯤꯛꯁꯦ꯫
ꯑꯣ ꯑꯩꯈꯣꯏ ꯑꯩꯈꯣꯏ ꯃꯄꯥꯅꯤ ꯑꯗꯨꯝ ꯀꯝꯄꯅꯤ ꯊꯕꯛ ꯆ ꯇꯧꯔ ꯂꯩꯌꯦ ꯒꯣꯚꯔꯃꯦꯟꯗꯤ ꯇꯧꯔꯤ
ꯃꯣꯏ ꯍꯧꯖꯤꯛ ꯃꯇꯝꯁꯦ
ꯍꯧꯖꯤꯛ ꯍꯧꯖꯤꯛ ꯁꯨꯔꯒ ꯍꯧꯖꯤꯛ ꯍꯧꯖꯤꯛ ꯆꯥꯟꯅꯕ ꯑꯗꯨꯝ ꯁꯤꯜꯂꯦ
ꯑꯣ ꯍꯧꯖꯤꯛꯀꯥꯟꯒꯤ ꯃꯇꯥꯡꯁꯤ ꯑꯩꯁꯨꯅꯤ ꯒꯣꯔꯃꯦꯟꯒꯤ ꯊꯕꯛꯁꯤ ꯇ꯭ꯔꯥꯏ ꯇꯧꯋꯦ ꯇꯧꯋꯦ ꯁꯛꯁꯦꯁꯇ ꯑꯣꯏ ꯃꯟꯗꯕꯒꯤꯀꯣ ꯈꯟ ꯈꯜꯂꯛꯑꯒꯦ꯫ ꯀꯣ ꯑꯩꯁꯦ ꯀꯔꯤ ꯒꯣꯔꯃꯦꯟꯒꯤ ꯖꯣꯕ ꯇꯧꯕꯁꯦ꯫ ꯉꯥꯢ ꯋꯥꯟ ꯗꯦ ꯑꯩ ꯒꯣꯔꯃꯦꯟꯒꯤ ꯖꯣꯕꯇꯤ꯫ ꯇꯥꯔꯒꯦꯠꯇꯤ ꯇꯧꯋꯏ ꯐꯪꯅꯉꯥꯏꯒꯤ ꯑꯗꯨ ꯑꯣꯏꯔꯒꯁꯨ꯫ ꯉꯥꯏꯔꯤꯕ ꯒꯣꯔꯃꯦꯟꯒꯤ ꯖꯣꯕ ꯑꯦꯄ꯭ꯂꯥꯏ ꯇꯧꯕꯁꯦ꯫ ꯐꯪꯒꯅꯤ ꯍꯥꯏꯕꯗꯨ ꯂꯩꯇꯦ ꯑꯗꯨꯁꯨ ꯒꯣꯔꯃꯦꯟꯒꯤ ꯖꯣꯕ ꯉꯥꯏ ꯉꯥꯏꯔꯒꯗꯤ꯫ ꯑꯩꯒꯤ ꯑꯥꯔꯅꯤꯡ ꯇꯧꯕꯒꯤ꯫ ꯃꯇꯝꯁꯤ ꯑꯥ ꯌꯧꯔꯒꯗꯤ ꯑꯩ ꯋꯥꯒꯅꯤ ꯍꯥꯏꯗꯅꯀꯣ ꯑꯗꯨꯝ ꯑ ꯏꯃꯥꯒ ꯏꯄꯥꯈꯣꯏꯗ ꯐꯥꯏꯅꯥꯟꯁꯤꯌꯦꯜ ꯁꯞꯄꯣꯔꯠ ꯈꯔ ꯅꯤꯔꯒ ꯑꯩꯒꯤ ꯑꯩ ꯅ ꯈꯔ ꯇꯥꯎꯍꯧꯕꯁꯤꯒ ꯑꯩ ꯄꯣꯜꯇ꯭ꯔꯤꯒꯤ ꯐꯥꯔꯝ ꯃꯆꯥ ꯑꯃ ꯆꯂꯥꯏꯕꯅꯦꯕ ꯁꯤꯐꯥꯎꯕꯁꯨ ꯈꯪꯗ꯭ꯔꯦꯗ ꯍꯨꯏꯀꯥꯟꯁꯤ ꯃꯆꯤꯟꯖꯥꯛꯁꯤꯅ ꯌꯥꯝ ꯋꯥꯕꯁꯤ ꯉꯁꯥꯏꯁꯨ ꯑꯩꯅ ꯍꯥꯏꯔꯦ
ꯑꯗꯨꯅꯦ ꯈꯤꯇꯪ ꯑꯣꯔꯗꯔꯁꯨ ꯁꯨꯃꯥꯏꯅ ꯇꯧꯕꯤꯁ ꯌꯥꯝ ꯐꯔꯕꯅꯦ ꯍꯧꯖꯤꯛꯀꯤ ꯃꯇꯝꯗꯤꯀꯣ ꯊꯕꯛ ꯃꯆꯥ ꯑꯣꯏꯔꯁꯨ ꯁ꯭ꯀꯨꯜꯗ꯭ꯔꯗꯤ ꯌꯥꯗ꯭ꯔꯦꯕ
ꯎꯝ ꯑꯩꯗꯤ ꯄꯥꯈꯪꯅꯤ ꯍꯥꯏꯔꯒ ꯏꯀꯥꯏꯔꯒ ꯂꯩꯔꯒꯗꯤ ꯂꯩꯀꯥꯏꯒꯤ ꯃꯤ ꯑꯃ ꯂꯥꯛꯑꯒ ꯑꯩꯁ ꯅꯣꯏ ꯊꯕꯛꯇꯨꯗꯩꯗ ꯃꯥꯁꯤ ꯈꯣꯔꯁꯥ ꯂꯩꯔꯔꯣꯏ ꯃꯥꯒꯤꯁꯤ ꯁꯦ ꯅꯪꯒꯤꯗꯃꯛꯇ ꯍꯥꯏꯅꯗꯤ ꯁꯨꯛꯄꯤ ꯄꯔꯣꯏꯕ ꯅꯣꯡꯃꯈꯛ ꯅꯣꯡꯃ ꯐꯥꯗꯣꯛ ꯊꯦꯡꯅꯔꯒ ꯅꯪꯁ ꯅꯨꯡꯁꯤꯌꯦꯁꯦ ꯍꯥꯏꯔꯛꯁꯨ ꯄꯤꯔꯛꯑꯣꯏ ꯅꯨꯡꯃ ꯐꯥꯗꯣꯛ ꯆꯥꯛ ꯆꯔꯥ ꯑꯃ ꯆꯥꯃꯤꯟꯅꯁꯦ ꯍꯥꯏꯅꯗꯤ ꯀꯧꯔꯛꯄꯗꯤ ꯌꯥꯏ ꯑꯗꯨꯕꯨ ꯑꯩꯒꯤ ꯐ꯭ꯌꯨꯆꯔꯗꯤ ꯃꯣꯏꯅ ꯁꯞꯄꯣꯔꯠ ꯇꯧꯕꯗꯤ ꯉꯝꯃꯣꯏ ꯗꯅꯀꯣ ꯑꯗꯨꯒꯤ ꯈꯜꯂꯒ ꯑꯩꯁꯨ ꯑꯥꯅꯤꯡ ꯇꯧꯕ ꯇꯝꯕꯅꯦꯕ ꯍꯧꯁꯦ ꯆꯍꯤ ꯑꯅꯤ ꯑꯍꯨꯝꯕꯨꯗꯤ ꯁꯨꯔꯦ ꯑꯗꯨꯕꯨ